ꯍꯜꯂꯥꯎ ꯀꯩꯗꯧꯔꯤꯒꯦ ꯇꯥꯏꯌꯦ
ꯍꯧꯖꯤꯛ ꯆꯥꯛ ꯆꯥꯊꯣꯛꯄ ꯂꯣꯏꯔꯒ ꯁꯦꯡꯗꯣꯛꯀꯦ ꯇꯧꯔꯤꯅꯦ
ꯌꯥꯝ ꯅꯨꯡꯉꯥꯏ ꯀꯩ ꯍꯦꯟꯖꯥꯡ ꯆꯥꯒꯦ
ꯑꯩꯈꯣꯏ ꯉꯁꯤ ꯑꯥ ꯌꯦꯟꯗꯦꯝ ꯏꯔꯣꯟꯕ
ꯑꯦꯁ ꯍꯥꯎꯕꯅꯤ ꯌꯦꯟꯗꯦꯝꯁꯨ
ꯍꯥꯎꯋꯦ ꯍꯣꯏ ꯎ ꯃꯣꯔꯣꯛ ꯑꯇꯦꯛꯄ ꯀꯩꯅꯣ ꯍꯥꯞꯄꯒ ꯇꯧꯕꯒꯤ ꯃꯔꯣꯛ ꯑꯇꯦꯛ ꯄ ꯃꯅꯝꯗꯨ ꯑꯁ ꯌꯥꯝ ꯅꯨꯡꯁꯤ ꯏꯁ ꯁ
ꯍꯦ ꯍꯥꯢꯖꯦ ꯂꯣꯛ ꯊꯨꯡꯉꯒ ꯃꯅꯝꯗꯤ ꯊꯣꯛꯄ꯭ꯔꯣ
ꯃꯣꯔꯣꯛ ꯑꯇꯦꯛꯄ ꯃꯣꯔꯣꯛ ꯑꯇꯦꯛꯄꯒꯤ ꯑꯣ ꯀꯩꯅꯣ ꯑꯣꯏꯕꯅꯤꯅ ꯑꯗꯨꯝ ꯍꯣꯏ ꯍꯣꯏ ꯈꯔ ꯈꯔ ꯃꯅꯝꯗꯣ ꯊꯣꯛꯑꯦ ꯃꯥꯒꯤ ꯃꯍꯥꯎꯗꯨꯁꯨ ꯉꯁꯤ ꯈꯔ ꯐꯔꯦ ꯉꯔꯥꯡꯅꯦ ꯃꯅꯝ ꯃꯅꯝ ꯍꯥ ꯑꯝ ꯇ ꯆꯦꯟꯗ꯭ꯔꯕꯅꯦ ꯊꯣꯛꯇ꯭ꯔꯕꯅꯦ ꯑꯩꯉꯣꯟꯗ
ꯅꯪ ꯀꯅꯥꯅꯣ ꯍꯥꯏꯔꯤꯅꯦ ꯍꯥꯏꯌꯣ ꯍ ꯍ ꯍ ꯍ ꯍꯨ ꯑꯔ ꯌꯨ ꯍꯥꯏꯌꯣ ꯍ
ꯌꯥꯗ꯭ꯔꯥꯕꯅꯦ
ꯑꯁ ꯑꯩꯁꯨ ꯀꯩꯅꯣ ꯊꯔꯣꯏ ꯁꯦꯝꯔꯤꯅꯦ ꯆꯥꯛ ꯊꯣꯡꯗ꯭ꯔꯤ
ꯑꯣ ꯇꯞꯅ ꯆꯥꯎ ꯀꯩꯅꯣ ꯀꯣꯜꯂꯦꯁꯁꯨ ꯆꯠꯂꯣꯏꯗꯕꯗꯨꯕꯨ
ꯑꯗꯨꯅꯦ
ꯀꯂ꯭ꯥꯁ ꯂꯣꯢꯕꯁꯦ ꯑꯃꯨꯛ ꯑꯃꯨꯛ ꯑꯃꯨꯛꯁꯨ ꯆꯠꯅꯤꯡ ꯑꯃꯨꯛꯁꯨ ꯀꯩꯅꯣ ꯇꯧꯋꯦ
ꯍꯣꯏ ꯌꯨꯝꯗ ꯗꯨꯡ ꯂꯩꯕꯗꯣ ꯅꯨꯃꯤꯠꯇꯣ ꯌꯥꯝ ꯁꯥꯡꯉꯦꯕ ꯑꯥ ꯆꯈꯥꯡ
ꯢꯍꯝ ꯍꯝ
ꯍꯥ ꯍꯥ ꯍꯥ ꯍꯥ ꯌꯥꯗꯦ
ꯎꯄꯥꯢ ꯂꯩꯇꯦ ꯍꯧꯖꯤꯛ ꯀꯤꯗꯣ
ꯎꯪꯅꯔꯣꯢꯗ ꯌꯥꯝꯃꯟꯕꯒꯤ
ꯎꯝ ꯑꯩ ꯀꯩꯅꯣ ꯂꯣꯛ ꯐꯥꯔꯀꯥꯟꯗ ꯑꯃꯨꯛ ꯀꯩꯅꯣ ꯀ꯭ꯂꯥꯁꯀꯤ ꯀꯩꯅꯣ ꯆꯠꯁꯦ ꯀ꯭ꯂꯥꯁ ꯀꯩꯅꯣ ꯆꯠꯇ꯭ꯔꯥꯁꯨ ꯀ꯭ꯂꯥꯁ ꯀ꯭ꯂꯥꯁꯇ ꯂꯥꯛꯁꯦ ꯍꯥꯏꯕ
ꯍꯣꯏ ꯍꯣꯏ ꯂꯥꯛꯁꯦ ꯅꯣꯏꯗ ꯆꯥꯛ ꯆꯥꯁꯦ ꯍꯥꯏꯔꯒ
ꯑꯩꯈꯣꯏꯗ ꯆꯥꯛ ꯆꯥꯕꯗꯣ ꯊꯕꯛ ꯌꯥꯝ ꯇꯧꯔꯤꯅꯦꯕ ꯑꯗꯨꯝ ꯁꯥꯕꯅ ꯌꯨꯝ ꯃꯣꯠꯄꯒ ꯂꯩꯕꯁꯨꯛ ꯅꯨꯡ ꯅꯨꯡꯉꯥꯏꯇꯦꯕ
ꯂꯣꯏꯈꯤꯔꯣꯏꯗ꯭ꯔꯣ ꯂꯣꯏꯈꯤꯔꯣꯏꯗ꯭ꯔꯣ
ꯂꯣꯏꯗ꯭ꯔꯤ ꯂꯣꯏꯗ꯭ꯔꯤ ꯃꯊꯛꯀꯤ ꯀꯩꯅꯣ ꯖꯤꯡꯒꯔ ꯈꯣꯢꯅꯥ ꯈꯨꯞ ꯀꯣꯗꯣ ꯑꯗꯨ ꯑꯗꯨꯕꯨꯗꯤ ꯂꯣꯏꯔꯦ ꯎꯝ ꯃꯈꯥꯒꯤ ꯀꯩꯅꯣ ꯇꯧꯒꯗꯕ ꯌꯥꯝ ꯋꯥꯠꯂꯤ ꯔꯦꯂꯤꯡ ꯀꯩꯀꯥꯁꯨ ꯁꯦꯝꯗ꯭ꯔꯤ ꯑꯗꯨꯒ ꯃꯄꯥꯟꯗꯅ ꯕꯦꯜꯀꯣꯅꯤꯒꯤ ꯀꯩ ꯑꯗꯨꯁꯨ ꯍꯧꯗ꯭ꯔꯤ ꯑꯝꯇ ꯍꯧꯗ꯭ꯔꯤ ꯃꯩꯗꯣ ꯍꯟꯗꯛꯁꯦ ꯌꯥꯝ ꯀꯩꯅꯣ ꯏꯔꯤꯒꯨꯂꯔ ꯑꯣꯏ ꯑꯗꯨꯒꯤ ꯑꯃꯨꯛ ꯃꯨꯠ ꯑꯃꯨꯛ ꯂꯥꯛ ꯑꯗꯨꯃꯥꯏꯅ ꯇꯧ ꯎꯝ ꯊꯕꯛꯇꯣ ꯄ꯭ꯔꯣꯒ꯭ꯔꯦꯁ ꯂꯩꯇ꯭ꯔꯕ ꯕꯡꯅꯦ ꯑꯩꯁꯨ ꯑꯁ ꯂꯣꯢꯁꯤꯟ ꯍꯟꯅꯤꯡꯕꯅ ꯂꯣꯏꯔꯕꯅꯦ ꯑꯩꯁꯨ ꯍꯥꯏꯈ꯭ꯔꯕꯅꯦ ꯑꯩꯈꯣꯏꯗꯣ ꯑꯣꯛꯁꯥ ꯀꯩꯅꯣꯅꯦ ꯑꯗꯨ ꯂꯧꯔꯒ ꯆꯥꯒꯦ ꯍꯥꯏ ꯍꯥꯏꯈ꯭ꯔꯥꯕꯅꯦ ꯍꯣꯢ ꯆꯥꯕꯅꯦ ꯆꯥꯕꯅꯦ ꯑꯗꯨ ꯄꯩꯁꯥ ꯀꯌꯥ ꯄꯤꯌꯨ ꯍꯥꯏꯕ ꯍꯥꯍꯥ
ꯑꯦꯍꯝ ꯑꯩꯈꯣꯏꯅ ꯑꯗꯨꯝ ꯄꯨꯊꯣꯛꯑꯒ ꯆꯥꯁꯦ ꯀꯩꯅꯣ
ꯆꯥꯁꯦ ꯑꯥ
ꯑꯩꯍꯥ ꯉꯥꯁꯤꯗꯤ ꯌꯥꯝ ꯁꯥꯗꯦ ꯀꯣ
ꯍꯣꯏ ꯉꯁꯤ ꯈ꯭ꯔ ꯅꯨꯡꯉꯥꯏ ꯉꯁꯤ ꯌꯥꯝ ꯁꯥꯗꯦ ꯑꯗꯨꯕꯨ ꯑꯩ ꯑꯣꯏꯅ ꯁꯥꯕ ꯈꯪꯕ꯭ꯔꯥ ꯏꯁꯥꯗꯣ ꯁꯥꯒꯠꯄꯅꯤꯅꯀꯣ
ꯍ ꯍꯣꯏ ꯍꯣꯏ ꯂꯣꯛ ꯊꯨꯡꯕꯅꯤꯅ ꯂꯩꯍꯧ ꯀꯩꯀꯥ ꯇꯧ ꯇꯧꯔꯛꯀꯅꯦꯕ
ꯑꯗꯨꯅ ꯁꯨꯛꯌꯥ ꯌꯥꯗꯦ ꯉꯔꯥꯡ ꯉꯔꯥꯡ ꯍꯥꯏꯌꯦ ꯉꯁꯥꯏꯗꯩꯅꯣ ꯅꯨꯡꯊꯤꯟꯗ ꯃꯣꯏ ꯆꯔꯆ ꯂꯣꯏ ꯆꯠꯈ꯭ꯔꯒ ꯑꯩꯅꯦ ꯏꯅꯥꯎꯅꯨꯄꯤꯅꯦ ꯑꯕꯣꯛꯅ ꯑꯩꯈꯣꯏ ꯑꯍꯨꯝ ꯃꯛꯇꯪ ꯉꯥꯏꯍꯧꯕ ꯒꯦꯁꯄꯦꯜ ꯃꯁꯦꯁ ꯃꯪꯒꯣꯟꯗ ꯐꯝꯒ ꯇꯥꯔꯒ ꯑꯩꯗꯣ ꯎꯏꯕꯁꯤꯗꯤ ꯎꯏꯕꯁꯤꯗꯤ
ꯍꯦꯍꯦꯍꯦ ꯑꯩꯗꯤ ꯇꯨꯝꯗꯩ ꯉꯔꯥꯡ ꯀꯩꯅꯣ ꯑꯥ ꯅꯨꯡꯗꯥꯡ ꯑꯁ ꯉꯔꯥꯡ ꯅꯠꯇ꯭ꯔꯦꯗ ꯉꯁꯤꯅꯦ ꯑꯌꯨꯛꯇꯨ
ꯀꯣꯛꯇꯣ ꯀꯣꯛ ꯆꯤꯛꯄꯅꯤꯅ ꯀꯩꯅꯣ ꯇꯧꯕꯗꯣ ꯀꯩꯅꯣ ꯇꯧꯕ ꯑꯗꯨꯒ ꯑꯃꯨꯛ ꯇꯨꯝꯒꯦ ꯍꯥꯏꯔꯦ ꯆꯪꯉꯁꯨ ꯇꯨꯝꯅꯤꯡꯉꯣꯏ ꯐꯝꯃꯒ ꯎꯏꯕ ꯎꯏꯕ ꯅꯨꯡꯉꯥꯏꯕꯗꯨ ꯁꯨꯃꯥꯏꯅ ꯑꯣꯏꯕ ꯑꯗꯨꯒꯤ ꯇꯁꯦꯡꯅ ꯇꯨꯝꯒꯦ ꯍꯥꯏꯔꯗꯤ ꯑꯃꯨꯛ ꯌꯥꯗꯕ
ꯎꯝ ꯑꯩꯗꯤ ꯑꯌꯨꯛ ꯃꯔꯤ ꯃꯈꯥꯏꯗ ꯇꯨꯝꯃꯤꯅꯦꯕ
ꯑꯣ ꯑꯩꯈꯣꯏꯗꯤ ꯌꯥꯗ꯭ꯔꯦ ꯗꯨꯗꯣ ꯍꯟꯗꯛ
ꯃꯔꯤ ꯃꯈꯥꯏꯗ ꯇꯨꯝꯃꯒ ꯑꯃꯨꯛ ꯑꯗꯨꯝ ꯃꯤꯀꯞ ꯊꯣꯛꯂꯛꯑꯒ ꯂꯩ
ꯑꯣ ꯑꯩ ꯏꯅꯥꯎꯕꯤꯒꯤꯗ ꯋꯥꯔꯜ ꯀꯞ ꯌꯦꯡꯒꯦ ꯍꯥꯏꯅ ꯄꯨꯡ ꯃꯔꯤ ꯃꯈꯥꯏꯗꯨꯋꯥꯏꯗ ꯍꯧꯗꯣꯛꯄꯤꯌꯣ ꯍꯥꯏꯕ ꯑꯩꯅ ꯄꯨꯡ ꯑꯥ ꯃꯔꯤꯒ ꯃꯤꯅꯤꯠ ꯀꯨꯟꯃꯊꯣ ꯀꯨꯟ ꯃꯉꯥꯗ ꯑꯦꯂꯥꯝ ꯊꯝꯕꯅꯦꯕ ꯑꯗꯨꯗꯣ ꯑꯩ ꯅꯨꯃꯤꯠ ꯑꯩ ꯃꯤꯀꯞ ꯊꯣꯛꯄꯗꯣ ꯄꯨꯡ ꯑꯅꯤꯒ ꯃꯤꯅꯤꯠ ꯐꯣꯔꯇꯤ ꯐꯥꯏꯚꯇ ꯃꯤꯀꯞ ꯊꯣꯛꯄ ꯑꯗꯣ ꯃꯥ ꯍꯧꯗꯣꯛꯄꯤꯔꯦ ꯍꯧꯗꯣꯛꯄꯤꯔꯣ ꯃꯥꯗꯣ ꯃꯥꯁꯨ ꯇꯨꯝꯅꯤꯡꯕ ꯑꯗꯨꯒꯤ ꯀꯔꯤꯝꯨꯛ ꯋꯥꯉꯥꯡꯗ ꯑꯃꯨꯛ ꯇꯨꯝꯒꯦꯕ ꯑꯁ ꯑ ꯇꯨꯝꯗ꯭ꯔꯁꯨ ꯅꯨꯡꯉꯥꯏꯅ ꯀꯩꯅꯣ ꯇꯧꯔꯦ ꯑꯗꯨꯒ ꯄꯨꯡ ꯑꯍꯨꯝ ꯈꯔ ꯍꯦꯟꯅ ꯀꯥꯟꯗ ꯑꯃꯨꯛ ꯑꯥ ꯀꯩꯅꯣ ꯍꯧꯗꯣꯛꯀꯦ ꯍꯧꯗꯣꯛꯀꯦ ꯇꯧꯕ ꯑꯗꯨ ꯍꯧꯒꯠꯇꯦ ꯗꯨꯝ ꯇꯨꯝꯈꯤ ꯋꯥꯔꯜ ꯀꯞ ꯌꯦꯡꯕ ꯌꯥꯔꯕꯀꯣ ꯁꯤ ꯑꯗꯨ
ꯑꯩ ꯉꯔꯥꯡꯗꯤ ꯌꯦꯡꯉꯦ ꯑꯁ ꯍꯥꯞ ꯀꯩꯅꯣ ꯁ꯭ꯋꯤꯖꯔꯂꯦꯟꯒ ꯀꯇꯔꯒꯤ ꯌꯦꯡꯉꯒ ꯑꯗꯨ ꯂꯣꯏꯔꯀꯥꯟꯗ ꯑꯃꯨꯛ ꯕ꯭ꯔꯥꯖꯤꯜꯒ ꯃꯣꯔꯣꯛꯀꯣꯒꯤ ꯑꯃꯨꯛ ꯌꯦꯡꯕꯅꯦꯕ
ꯎꯡ ꯕ꯭ꯔꯥꯖꯤꯜꯒ ꯀꯩꯅꯣ ꯃꯣꯔꯣꯀꯣꯒꯗꯣ ꯗ꯭ꯔꯣ ꯆꯠꯂꯦ ꯍꯥꯏꯀꯣ
ꯑ ꯁ꯭ꯋꯤꯖꯔꯂꯦꯟꯗꯁꯨ ꯗ꯭ꯔꯣ ꯆꯠꯄꯅꯦ ꯀꯇꯔꯒꯁꯨꯨ ꯗ꯭ꯔꯣ ꯆꯠꯂꯦ ꯇꯞꯅ ꯇꯞꯅ ꯇꯧꯔꯛꯑꯦ ꯍꯥꯏꯕꯋꯥ ꯀꯩꯅꯣ ꯁ꯭ꯋꯤꯠꯖꯔꯂꯦꯟ ꯒꯥ ꯀꯇꯔ ꯇꯧꯕꯗꯨꯁꯨ ꯀꯇꯔꯅ ꯃꯤꯅꯤꯠ ꯑꯥ ꯂꯥꯁꯇ ꯃꯤꯅꯤꯠ ꯇꯔꯨꯛ ꯑꯅꯤ ꯑꯍꯨꯝ ꯃꯔꯤ ꯃꯉꯥ ꯇꯔꯨꯛ ꯑꯣ ꯇꯔꯨꯛ ꯍꯥꯞꯄꯗꯣ ꯑꯗꯨ ꯃꯤꯅꯤꯠ ꯑꯗꯨ ꯃꯅꯨꯡꯗ ꯑꯥ ꯃꯤꯅꯤꯠ ꯃꯤꯅꯤꯠ ꯑꯍꯨꯝꯔꯥ ꯃꯔꯤꯔꯥ ꯇꯥꯕꯗ ꯆ ꯆꯟꯈꯤꯕꯅꯦ ꯒꯣꯜ ꯗꯣ ꯎꯝ ꯗꯥꯎ ꯗꯥꯎꯗꯣ ꯍꯥꯢꯁ
ꯍꯣꯍꯣꯢ ꯌꯦꯡꯁꯦ ꯂꯥꯎ ꯊꯕꯛ ꯁꯨꯕꯁꯤꯡ ꯑꯃꯨꯛ ꯋꯥꯒꯅꯤ ꯉꯔꯥꯡꯗꯣ ꯊꯕꯛ ꯁꯨꯕ ꯑꯥ ꯍꯣꯏ ꯊꯕꯛ ꯁꯨꯕꯁꯤꯡꯗꯨ ꯆꯥꯛ ꯄꯤꯖꯕꯔ ꯃꯣꯏ ꯃꯉꯥ ꯑꯣꯏꯕꯅꯦꯕ ꯑꯗꯣ ꯈꯔ ꯈ ꯃꯣꯏ ꯁꯟ ꯗꯤ ꯀꯩꯅꯣ ꯅꯣꯢ ꯀꯩꯅꯣꯗ ꯅꯛꯅꯅ ꯂꯩꯕꯗꯨ ꯀꯔꯤ ꯚꯤꯂꯦꯖ ꯒꯥꯔꯗꯠ ꯑꯣꯏꯕꯁꯨ ꯂꯩꯕ꯭ꯔꯥ ꯑꯗꯨꯒꯤ ꯑꯅꯤꯈꯛꯇꯪ ꯆꯥꯏꯌꯦ ꯅꯍꯥ ꯊꯥꯏꯅ ꯑꯩꯈꯣꯏ ꯀ꯭ꯂꯥꯁꯃꯦꯠ ꯑꯣꯏꯔꯝꯕ ꯃꯥꯆꯝꯊꯥ ꯍꯥꯏꯅ ꯑꯃ ꯂꯩꯕꯗꯣ ꯗꯣꯝꯅꯤ ꯁ꯭ꯀꯨꯜꯗ ꯑꯥ ꯎꯝ ꯑꯗꯨꯗꯣ ꯑꯗꯣ ꯑꯩꯈꯣꯏꯗ ꯊꯕꯛ ꯇꯧꯋꯦ ꯃꯁꯨꯡꯂꯒ ꯃꯥꯗꯣ ꯑꯩꯉꯣꯟꯗ ꯑꯗꯨꯝ ꯢꯀꯥꯏꯔꯒ ꯂꯩꯕ ꯈꯪꯕ꯭ꯔꯥ ꯑꯩꯅ ꯀꯩꯅꯣ ꯏꯀꯥꯏꯅꯣ ꯍꯥꯏꯕ
ꯃꯤ ꯃꯤꯡ ꯄꯟꯒꯅꯨ ꯍꯥꯏꯕꯅꯤꯅꯦ
ꯑꯣꯏꯕ꯭ꯔꯥ
ꯎꯝ
ꯑꯣ ꯀꯥꯎꯏꯅꯤ ꯍꯪ ꯌꯥꯗꯕ꯭ꯔꯥ ꯑꯁꯤꯁꯦ
ꯎꯝ ꯈꯪꯗꯦ ꯑꯩꯁꯨ ꯑꯗ ꯑꯗꯨ ꯑꯗꯨ ꯍꯥꯏꯕꯅꯤ ꯈꯪꯗꯦ
ꯎꯝ ꯆ ꯐꯥꯢꯔꯣ ꯊꯥꯕꯜꯁꯦ ꯑꯗꯨ ꯑꯗꯨ ꯅꯠꯇꯕ ꯑꯇꯣꯞꯄ ꯑꯃꯨꯛ ꯁꯥꯔꯁꯦ
ꯑꯍꯦ ꯍꯦ ꯍꯦ ꯍꯦ ꯀꯩ ꯁꯥꯁꯦ ꯍꯥꯏꯕꯅꯣ ꯎꯝ ꯍꯝ ꯍꯝ
ꯑꯦ ꯍ
ꯐꯤꯌꯔꯋꯦꯜꯒꯤꯗꯨꯅ ꯀꯩꯝ ꯀꯃꯥꯏꯟ ꯇꯧꯕ
ꯐ꯭ꯌꯔꯋꯦꯜ ꯁꯇꯔꯗꯦ ꯑꯣꯏꯗꯤ ꯑꯩꯗꯤ ꯂꯥꯛꯑꯣꯏ
ꯑꯝ ꯑ ꯑꯩ ꯐꯌ꯭ꯔꯋꯦꯜ ꯁꯇꯔꯗꯦ ꯑꯣꯏꯗꯕꯅꯦ ꯑꯣꯏꯗꯕꯅꯦ ꯄꯣꯁꯄꯣꯟ ꯇꯧꯈꯤꯕ ꯅꯠꯇ꯭ꯔꯣ ꯄꯣꯁꯄꯣꯟ ꯇꯧꯈꯤꯕꯒꯨꯝ ꯇꯧꯕꯅꯦ ꯑꯣꯖꯥꯁꯤꯡꯅ ꯀꯩꯅꯣ ꯄ꯭ꯔꯣꯒ꯭ꯔꯥꯝ ꯑꯃꯒ
ꯑꯣ ꯄꯣꯒ꯭ꯔꯥꯝ ꯑꯃ ꯀꯩꯅꯣ ꯑꯅꯤ ꯊꯣꯛꯑꯦ
ꯑꯣ ꯑꯗꯨꯒꯨꯝ ꯑꯗꯨ ꯍꯥꯏꯕꯒꯨꯝ ꯇꯧꯕꯅꯦ ꯑꯩꯁꯨ
ꯑꯣꯖꯥ ꯌꯥꯎꯗꯕꯤꯗ ꯀꯣꯛ ꯇꯧꯊꯣꯛꯄꯅ ꯐꯔꯗ꯭ꯔꯥ ꯈꯪꯗꯦ
ꯍꯟꯗꯣꯛꯄꯤꯔꯒ ꯑꯁ ꯃꯣꯏꯁꯦ ꯄꯩꯁꯥ ꯀꯩꯅꯣ ꯃꯦꯅꯦꯖ ꯇꯧꯕꯁꯨ ꯍꯩꯇꯦꯗ ꯌꯥꯝ ꯌꯥꯝꯕꯅꯦꯕ ꯎꯝ ꯄꯣꯠ ꯃꯃꯟ ꯍꯣꯡꯉꯗꯤ ꯄꯣꯠꯆꯩ ꯄꯣꯠ ꯆꯩꯩꯒꯤ ꯀ꯭ꯋꯥꯂꯤꯇꯤꯎꯝ ꯎꯝ ꯎꯝ ꯑꯁ ꯐꯥꯗꯦꯒꯤ ꯇꯥꯏꯞꯇ ꯇꯧꯋꯦꯕ ꯃꯣꯏꯒꯤꯁꯦ
ꯈꯔ ꯄꯪꯕꯩꯅꯦ ꯑꯗꯨꯗꯣ ꯌꯥꯗ꯭ꯔꯦ ꯂꯣꯛꯅ ꯈꯣꯟꯖꯨ ꯁꯤꯔꯦ
ꯃꯇꯝ ꯃꯇꯝꯒꯤ
ꯍꯤ
ꯃꯇꯝ ꯃꯇꯝꯒꯤ ꯍꯥꯏꯕꯗꯣ ꯑꯩꯒꯤ ꯑꯩꯒꯤꯗꯤ ꯀꯣ ꯑꯩꯒꯤꯗꯤ ꯂꯥꯛꯍꯧꯗ꯭ꯔꯗꯤ ꯁꯨꯛꯌꯥ ꯌꯥꯗꯕꯅꯦ ꯈꯪꯕ꯭ꯔꯥ ꯆꯦ ꯀꯥꯜꯂꯒ ꯁꯨꯡꯆꯠ ꯆꯠꯇꯕ ꯅꯦꯕꯥ
ꯎꯝ
ꯀ꯭ꯂꯥꯏꯃꯦꯠ ꯆꯦꯟꯖ ꯇꯧꯕ ꯈꯨꯗꯤꯡ ꯎꯝ ꯑꯗꯨꯝ ꯑꯩꯪꯉꯣꯟꯗ ꯀꯩꯅꯣꯃꯥ ꯑꯗꯨꯝ ꯄꯛꯑꯒ ꯂꯩꯍꯧꯗꯣꯏꯅꯦ
ꯑꯗꯩ ꯊꯥ ꯑꯅꯤ ꯍꯨꯝ ꯑꯗꯨꯒ ꯂꯥꯛ ꯂꯥꯛꯄꯗꯤ ꯍꯨꯝ ꯇꯣꯏꯅꯗꯤ ꯂꯥꯛꯇꯕ ꯋꯥꯟꯅꯁ ꯏꯟ ꯑꯦ ꯕ꯭ꯂꯨ ꯃꯨꯟ
ꯎꯝ ꯑꯩꯗꯤ ꯇꯣꯏꯌꯦ ꯇꯣꯏꯌꯦ ꯑꯩꯗꯤ ꯌꯥꯗꯦ
ꯋꯥꯟꯁ ꯆꯤꯡꯉ
ꯑꯩꯒꯤ ꯀꯩ ꯍꯥꯏ ꯑꯩꯒꯤ ꯀꯩꯅꯣ ꯍꯥꯏ ꯀꯩ ꯍꯥꯏꯒ꯭ꯔꯦ ꯈꯣꯏꯅ ꯏꯃ꯭ꯌꯨꯟ ꯁꯤꯁꯇꯦꯝꯗꯣ ꯌꯥꯝ ꯔꯦꯁꯄꯣꯟꯁꯤꯞ ꯑꯣꯏꯕ ꯃꯥꯜꯂꯦ
ꯍꯦ ꯍꯦ ꯑꯗꯨꯅꯦ ꯂꯥꯛꯑꯒꯦ ꯅꯣꯏ ꯗꯤ ꯂꯩꯔꯕꯣ ꯍꯥꯏꯔꯒ
ꯑ ꯑꯗꯨ ꯇꯥꯏꯞ ꯇꯅꯦꯕꯥ ꯄꯨꯔꯥ ꯑꯦꯛꯇꯤꯚꯅꯦꯕ
ꯂꯥꯛꯑꯣ ꯂꯥꯛꯑꯣ ꯑꯩꯈꯣꯏ ꯂꯣꯏ ꯔꯦꯗꯤ ꯂꯩꯔꯦ ꯁꯤ ꯇꯥꯏꯞꯇꯅꯦꯕ
ꯍꯝ ꯍꯋꯥꯏ ꯇꯜꯂꯦ
ꯂꯥꯎꯠ ꯏꯁꯄꯤꯀꯔ ꯊꯝꯕ ꯌꯥꯗꯕꯒꯤ ꯑꯁꯤ
ꯍꯣꯏ
ꯄꯩ ꯍꯥꯏ ꯄꯩꯔꯒ ꯂꯥꯛꯏ ꯂꯩꯔꯤꯅꯦ
ꯂꯥꯎꯗ ꯁ꯭ꯄꯤꯀꯔ ꯊꯝꯕ ꯌꯥꯔꯗꯦ ꯇꯦꯕꯜꯗꯔ ꯀꯥꯏꯗꯅꯣꯃ ꯊꯝꯃꯒ ꯐꯣꯟ ꯋꯥꯔꯤ ꯁꯥꯕꯁꯨ ꯌꯥꯕ ꯑꯗꯨꯅ ꯅꯇꯕꯅꯤꯅ ꯀꯣꯟꯁꯨ ꯐꯦꯡꯕ ꯌꯥꯗ꯭ꯔꯦ ꯍꯧꯖꯤꯛ ꯁꯤ ꯂꯣꯏꯔꯀꯥꯟꯗ ꯐꯦꯡꯂꯣꯏꯅ ꯃꯅꯤꯄꯨꯔꯤꯁꯦ ꯈꯔ ꯍꯟꯗꯛꯁꯦ ꯉꯥꯡꯕ ꯈꯔ ꯅꯨꯡꯉꯥꯏꯀꯣ
ꯈꯪꯗꯦꯗ ꯑꯩ ꯑꯩ ꯑꯩꯒꯤꯗꯤ ꯅꯨꯡꯉꯥꯏꯇꯦ ꯍꯟꯗꯛꯁꯦ ꯀꯣ ꯑꯁꯤ ꯀꯣꯜ ꯇꯧꯕꯒꯤꯀꯣ ꯃꯅꯤꯄꯨꯔꯤꯁꯦ ꯈꯣꯏ ꯈꯣꯏ ꯈꯣꯏꯕ ꯍꯧꯔꯦ
ꯈꯣꯏꯕꯕꯨꯗꯤ ꯑꯗꯨ ꯑꯩꯈꯣꯏꯒꯤ ꯀꯩꯅꯣ ꯑꯩꯈꯣꯏꯒꯤ ꯀꯩꯅꯣ ꯅꯠꯇ ꯑꯣꯟ ꯏꯃꯥ ꯂꯣꯟ ꯅꯠꯇꯕꯅꯤꯅ ꯑꯗꯨ ꯑꯗꯨꯝ ꯈꯔꯗꯤ ꯈꯣꯏꯐꯝ ꯊꯣꯛꯇꯦ
ꯊꯣꯛꯑꯦ ꯑꯗꯨ ꯑꯗꯨ ꯍꯥꯏꯔꯒ ꯀꯩꯅꯣ ꯑꯁ ꯍꯦꯟꯅ
ꯍꯣꯏ ꯍ ꯅꯣꯡꯃ ꯈꯔ ꯈꯔ ꯀꯣ ꯅꯣꯡꯃꯗꯤꯀꯣ ꯑ ꯌꯥꯝ ꯀꯩ ꯍꯥꯏꯗꯣꯢꯅꯣ ꯖꯔ ꯖꯔ ꯉꯥꯡꯕ ꯅꯨꯡꯉꯥꯏꯕ ꯂꯩꯕ ꯃꯇꯝꯁꯨ ꯂꯩꯕꯅꯦ ꯑꯁꯨ
ꯍꯣꯏ ꯍꯣꯏ ꯂꯩꯌꯦ ꯑꯗꯣ ꯍꯟꯗꯛꯇꯤ ꯑꯁ ꯑꯁ ꯑꯁꯤ ꯀꯣꯜ ꯇꯧꯕ ꯍꯧꯕꯒꯤ ꯑꯁ ꯃꯥ ꯈꯣꯏꯈ꯭ꯔꯦ
ꯁꯨꯛꯌꯥ ꯌꯥꯗꯦ ꯑꯗꯨ ꯑꯩꯈꯣꯏ ꯀꯩ ꯍꯥꯏ ꯀꯩꯅꯣ ꯀ꯭ꯂꯥꯁ ꯆꯠꯄ ꯃꯇꯝꯗꯒꯨꯝꯕ ꯑꯩꯈꯣꯏ ꯃꯁꯦꯟ ꯉꯥꯡꯅꯕꯗꯨꯁꯨ ꯑꯗꯨꯗꯁꯨ ꯁꯨꯡꯌꯥ ꯌꯥꯗꯦ ꯑꯩꯅ ꯅꯪ ꯑꯩꯅ ꯍꯥꯏꯗꯣꯛꯅꯤꯡꯕꯗꯣ ꯍꯥꯏꯗꯣꯛꯄ ꯉꯝꯗꯕ ꯑꯩꯅ ꯉꯥꯡꯅꯤꯡꯕ ꯉꯥꯡꯕ ꯉꯝꯗꯕ
ꯑꯗꯨꯒꯤꯅꯦ ꯑꯩꯁꯨꯅꯦ
ꯋꯥ ꯋꯥ ꯉꯥꯡꯅꯤꯡꯉꯥꯏ ꯂꯩꯇ꯭ꯔꯦꯕ ꯑꯩꯈꯣꯏ ꯁꯦ ꯑꯩꯈꯣꯏꯁꯨ ꯍꯥꯏꯗꯤ ꯍꯥꯏꯅꯤꯡꯕ ꯋꯥꯗꯣ ꯍꯥꯏꯕ ꯍꯩ ꯇ꯭ꯔꯕꯅꯤꯅ
ꯏꯪꯂꯤꯁꯇ ꯍꯥꯏ ꯍꯥꯏ ꯕꯕꯨ ꯄ ꯑꯅꯁꯨ ꯉꯥꯡꯕ ꯍꯩꯇꯦ ꯑꯩꯈꯣꯏ ꯂꯣꯟꯗ ꯍꯥꯏꯕꯨ ꯍ ꯍꯣꯢ
ꯒ꯭ꯌꯥꯟ ꯇꯥꯗꯦꯗ
ꯂꯣꯟ ꯌꯥꯝꯅꯥ ꯉꯥꯡꯉꯗꯤ ꯁꯨꯃꯥꯏꯅ ꯇꯧꯋꯤ ꯍꯥꯏꯕꯕꯨ ꯆꯨꯝꯕꯅꯤꯗ ꯏꯪꯂꯤꯁꯁꯨ ꯍꯥꯞꯅꯤꯡꯉꯦ ꯃꯅꯤꯄ ꯄꯨꯔꯤꯁꯨ ꯍꯥꯞꯅꯤꯡꯉꯦ ꯈꯣꯏꯂꯣꯟꯁꯨ ꯍꯥꯞꯅꯤꯡꯉꯦ
ꯎꯝ ꯑꯩꯈꯣꯏꯗꯤ ꯇꯁꯦꯡꯅ ꯍꯥꯏꯔꯒꯗꯤ ꯑꯩꯈꯣꯏ ꯊꯤꯡꯀꯤꯡ ꯍꯥꯏꯁꯤꯔꯥ ꯑꯩꯈꯣꯏꯒꯤ ꯊꯤꯡꯀꯤꯡ ꯁꯤꯁꯇꯦꯝꯁꯦ ꯏꯪꯂꯤꯁꯅ ꯀꯩꯅꯣ ꯂꯣꯗꯦꯠ ꯑꯣꯏꯈ꯭ꯔꯕ
ꯑꯗꯨꯗ ꯏꯟꯐꯣꯔꯃꯦꯁꯟ ꯊꯣꯛꯂꯛꯄꯗꯅ ꯑꯇꯩ ꯊꯣꯛꯅꯕ ꯍꯣꯠꯅꯕꯗ ꯀꯩ
ꯑ ꯍꯦꯜꯂꯦ ꯐꯅꯤ
ꯍꯥ
ꯍꯦꯂꯦ ꯍꯦꯂꯦ ꯍꯦꯂꯦ
ꯍꯣꯏ ꯅꯪ ꯊꯝꯃꯣ ꯑꯗꯨꯗꯤ